ꯎꯝ
ꯍ ꯇꯥꯕ꯭ꯔꯥ
ꯑꯥ
ꯑꯩꯅ ꯇꯧꯕꯗ ꯑꯃꯨꯛ ꯌꯥꯏ
ꯎꯝ
ꯅꯪ ꯁꯨꯈ꯭ꯔꯕ꯭ꯔꯥ ꯑꯝꯇ ꯏꯊꯣꯛꯑ ꯌꯦꯡꯉꯣꯅ ꯑꯩ ꯀꯩꯅꯣ ꯇꯧ ꯄꯨꯊꯣꯛꯑꯒ
ꯁꯨꯗꯦ ꯃꯔꯤ ꯃꯔꯤꯔꯛ ꯁꯨꯈ꯭ꯔꯦ
ꯑꯣ ꯍꯣꯔꯦꯟ ꯍꯣꯔꯦꯟ ꯌꯥꯔꯛꯄ ꯌꯥꯎꯅꯤ ꯃꯔꯛ ꯃꯔꯛꯇ ꯑꯩꯁꯨ ꯀꯩꯅꯣꯗ ꯃꯤꯡꯕꯨꯗꯤ ꯄ ꯃꯤꯡꯗꯤ ꯄꯟꯕ ꯌꯥꯝ ꯅꯨꯡꯉꯥꯏꯇ꯭ꯔꯦ ꯑꯃꯗꯨꯗ ꯃꯤ ꯑꯃꯗꯨꯗ ꯇꯧꯕꯅꯦꯕꯀꯣ ꯑꯗꯨꯗ ꯃꯔꯤ ꯁꯨꯔꯀꯥꯟ ꯃꯉꯥꯁꯦ ꯁ ꯂꯥꯛ ꯌꯥꯗꯕ ꯑꯗꯨ ꯑꯗꯨ ꯈꯔ ꯂꯩꯔ ꯌꯥꯔꯛꯑꯕ ꯋꯥꯠꯂꯗꯤ ꯑꯗꯨꯝ ꯌꯥꯔꯛꯄꯅꯤ ꯈꯔ ꯂꯩꯔꯀꯣ ꯃꯇꯝ ꯈꯔ ꯂꯩꯔꯒ ꯑꯩꯒꯤ ꯇꯔꯥ
ꯇꯔꯥ
ꯎꯝ
ꯎꯝ
ꯊꯝꯕꯜ ꯏꯗ
ꯀꯩꯗꯧꯔꯝꯔꯤꯅꯣꯡꯁꯤ
ꯀꯩꯁꯨ ꯇꯧꯗꯦ ꯍꯧꯒꯜꯂꯒ ꯀꯩ ꯀꯔꯤ ꯄꯤꯕ ꯈꯣꯠꯄ ꯁꯥꯟꯅꯔꯤ ꯍꯧꯖꯤꯛ ꯀꯩꯅꯣꯗꯒꯤ ꯊꯕꯛ ꯑꯃ ꯍꯥꯏꯅꯕ ꯑꯗꯨ ꯃꯣꯏꯅ ꯂꯥꯛꯎꯔꯦ ꯂꯥꯛꯑꯣꯏꯗ꯭ꯔꯥꯏꯅꯣ ꯀꯩꯅꯣ ꯇꯧꯔꯛꯄ ꯍꯪꯉꯛꯄ ꯑꯩꯅ ꯆꯠꯂꯔꯨꯒꯦ ꯐꯔꯛ ꯇꯥ ꯑꯗꯨ ꯃꯥꯜꯂꯦꯅ ꯑꯟꯅ ꯄꯨ ꯆꯩ ꯀꯣ ꯭ꯔꯦ ꯌꯨꯝꯗ ꯂꯩꯕ ꯌꯨꯝꯗ ꯂꯩꯔꯒ ꯇꯧꯕ ꯌꯥꯕ ꯄꯥꯝꯗꯤ ꯄꯥꯝꯕꯅꯦ
ꯑꯥ ꯆꯥꯛꯇꯤ ꯆꯗꯔꯤ
ꯑꯧ ꯆꯥꯗ꯭ꯔꯤ ꯀꯩꯅꯣꯅ ꯑꯣꯖꯥꯅ ꯀꯩꯅꯣꯒꯤ ꯑꯃ ꯍꯥꯏꯔꯛꯇ꯭ꯔꯣ ꯃꯈꯣꯏꯒꯤ ꯄꯩꯁꯥ ꯇꯨꯡꯁꯜꯂꯒ ꯇꯧꯕꯔꯤ ꯑꯃ ꯂꯩꯕꯗꯣ
ꯑꯥ ꯃꯁꯤ ꯃꯦꯀꯤ ꯑꯃ ꯄꯤꯔꯛꯀꯅꯤ ꯍꯥꯏꯗ꯭ꯔꯣ
ꯃꯩꯇꯩ ꯃꯤ ꯑꯗꯨꯒꯤ ꯅꯠꯇꯕ ꯑꯃ ꯂꯩꯕꯅꯦ
ꯍꯪ ꯎꯔꯤꯁ ꯍꯥꯏ
ꯀꯩꯅꯣꯒꯤ ꯑꯩꯈꯣꯏꯅ ꯄꯩꯁꯥ ꯈꯣꯝꯖꯤꯜꯂꯒ ꯑꯩꯈꯣꯏꯒꯤ ꯄꯩꯁꯥ ꯊꯝꯐꯝꯗꯣ ꯑꯩꯈꯣꯏ ꯄꯩꯁꯥ ꯊꯝꯐꯝ ꯑꯃ ꯂꯩ ꯑꯃ ꯂꯩꯕꯗꯣ
ꯑꯥ
ꯑꯥ ꯑꯥ ꯑꯗꯨꯗ ꯑꯗꯨꯏꯗꯨꯗ ꯑꯩꯈꯣꯏꯅ ꯄꯩꯁꯥꯁꯦ ꯆꯍꯤ ꯆꯍꯤ ꯑꯃꯗ ꯆꯍꯤ ꯑꯃꯗ ꯂꯤꯁꯤꯡ ꯌꯥꯡꯈꯩ ꯑꯣꯏꯗꯣꯏꯕ ꯑꯗꯨ ꯀꯩꯒꯨꯝꯕ ꯃꯗꯨꯒꯤ ꯃꯤꯗꯣ ꯑꯩꯈꯣꯏꯅ ꯍꯥꯏꯅꯔꯒ ꯀꯩꯒꯨꯝꯕ ꯃꯥꯅ ꯌꯥꯔꯒꯗꯤ ꯑꯗꯨꯒ ꯆꯍꯤ ꯑꯃꯗ ꯅꯠꯇ꯭ꯔꯒ ꯊꯥ ꯇꯔꯨꯛꯀꯤ ꯃꯇꯨꯡꯗ ꯂꯤꯁꯤꯡ ꯌꯥꯡꯈꯩꯁꯤ ꯊꯤꯔꯒꯗꯤ ꯑꯩꯈꯣꯏ ꯂꯤꯁꯤꯡ ꯀꯨꯟ ꯐꯪꯒꯅꯤ ꯍꯥꯏꯕꯅꯦꯕ ꯌꯥꯝ ꯄꯤꯛꯅ
ꯊꯥ ꯈꯨꯗꯤꯡꯒꯤ
ꯈꯥ ꯈꯨꯗꯤꯡꯒꯤ ꯅꯠꯇꯦ ꯆꯍꯤꯒꯤ ꯆꯍꯤ ꯆꯍꯤ ꯑꯃꯗ ꯆꯍꯤ ꯑꯃꯗ ꯂꯤꯁꯤꯡ ꯌꯥꯡꯈꯩ
ꯑꯩꯈꯣꯏꯅ ꯄꯩꯁꯥ ꯀꯌꯥ ꯑꯩꯈꯣꯏꯅ ꯄꯩꯁꯥ ꯀꯌꯥ ꯊꯝꯗꯣꯏꯕ ꯊꯝꯕꯅꯣ ꯂꯤꯁꯤꯡ ꯌꯥꯡꯈꯩ ꯊꯝꯃꯒ ꯂꯤꯁꯤꯡ ꯌꯥꯡꯈꯩ ꯊꯝꯃꯒ ꯂꯤꯁꯤꯡ ꯌꯥꯡꯈꯩ ꯊꯝꯕ ꯆꯍꯤꯗ
ꯆꯍꯤ ꯑꯃꯗ ꯂꯤꯁꯤꯡ ꯌꯥꯡꯈꯩ ꯌꯥꯡꯈꯩ ꯑꯣꯏꯗꯧꯕ ꯑꯥ
ꯑꯩꯈꯣꯏꯅꯁꯨ ꯂꯤꯁꯤꯡ ꯌꯥꯡꯈꯩꯁꯨ ꯊꯝꯒꯗꯧꯕ ꯑꯃꯨꯛꯁꯨ
ꯑꯩꯈꯣꯏꯅꯗꯤ ꯊꯝꯃꯣꯏ ꯀꯩꯒꯨꯝꯕꯈꯣꯏ ꯈꯪꯅ ꯆꯠꯅꯕ ꯃꯤ ꯂꯩꯗꯅ ꯑꯗꯨꯗ ꯑꯩꯈꯣꯏꯅ ꯅꯪꯒꯤ ꯍꯌꯦꯡꯋꯥꯏ
ꯀꯥꯎ
ꯐꯪꯅꯕ ꯂꯤꯁꯤꯡ ꯌꯥꯡꯈꯩ ꯌꯥꯡꯈꯩꯗꯣ ꯇꯨꯡꯁꯤꯟꯕ ꯉꯝꯒꯗ꯭ꯔꯥ ꯍꯥꯏꯅ ꯑ ꯀꯩꯒꯨꯝꯅ ꯃꯣꯏꯅ ꯇꯨꯡꯁꯤꯟꯜ ꯃꯣꯏꯗ ꯑꯗꯨ ꯂꯤꯁꯤꯡ ꯌꯥꯡꯈꯩꯗꯣ ꯃꯣꯏ ꯀꯩꯅꯣꯁꯤꯗ ꯄꯤꯕ ꯑꯣꯏꯔꯒꯗꯤ ꯑꯩꯈꯣꯏꯗ ꯄꯨꯔꯛꯏꯕ ꯃꯤꯗꯨꯗ ꯂꯤꯁꯤꯡ ꯀꯨꯟ ꯐꯪꯒꯅꯦ ꯍꯥꯏꯕꯅꯦ ꯄꯤꯒꯅꯤ ꯍꯥꯏꯕꯅꯦꯕ
ꯎ ꯑꯣ ꯑꯩꯈꯣꯏꯗ
ꯍꯈꯣꯏꯗ
ꯎꯝ
ꯑꯗꯨꯁꯨ ꯌꯥꯗꯤ ꯌꯥꯕꯅꯤ ꯑꯗꯨꯒ ꯆꯍꯤ ꯑꯃꯗ ꯂꯥꯛ ꯑꯃ ꯑꯣꯏꯔꯒꯗꯤ ꯂꯤꯁꯤꯡ ꯃꯣꯏ ꯌꯥꯡꯈꯩ ꯍꯥꯏꯕ ꯐꯪꯉꯅꯤꯅ ꯑꯩꯈꯣꯏꯅ
ꯂ
ꯑꯗꯨ ꯑꯩꯉꯣꯟꯗ ꯃꯤ ꯊꯤꯔꯛꯑꯣ ꯍꯥꯏꯅ ꯍꯥꯏꯔꯦ
ꯑꯥ
ꯑꯗꯨꯅ ꯈꯔ ꯌꯥꯗꯤ ꯌꯥꯕꯅꯦ ꯑꯗꯨ ꯑꯩꯈꯣꯏꯅ ꯃꯤ ꯇꯔꯥꯒ ꯐꯪꯉꯗꯤ ꯌꯥꯔꯦ ꯆꯍꯤ ꯑꯃꯗ
ꯑ
ꯊꯕꯛ ꯁꯨꯗ꯭ꯔꯁꯨ
ꯌꯥ ꯑ
ꯑꯗꯨ ꯃꯣꯏꯒꯤ ꯑꯃ ꯍꯨꯟꯕꯗꯣ ꯑꯃ ꯍꯨꯟꯕꯗꯣ ꯂꯩꯗꯅ
ꯑꯥ
ꯄꯩꯁꯥ ꯇꯝꯁꯤꯟꯕꯤꯗꯣ ꯑꯗꯨꯗ ꯊꯥꯒꯤ ꯍꯨꯟꯕ꯭ꯔꯥ ꯅꯠꯇ꯭ꯔꯒ ꯆꯍꯤꯒ ꯍꯨꯟꯗ꯭ꯔꯥ ꯑꯃ ꯂꯩꯕꯤꯗꯣ ꯑꯩꯈꯣꯏꯅ ꯍꯌꯦꯡ ꯀꯩ ꯀꯩ ꯊꯣꯛꯑꯀꯥꯟꯗ ꯐꯪꯒꯅꯤ ꯀꯥꯏꯅ ꯇꯧꯒ
ꯎ
ꯑꯩꯁꯨ ꯍꯥꯟꯅꯗꯤ ꯌꯥꯎꯔꯝꯕꯅꯦ ꯑꯩꯅ ꯀꯛꯊꯣꯛꯈ꯭ꯔꯦ
ꯑꯩ ꯇꯧꯗ꯭ꯗꯤꯦ ꯑꯃꯨꯛꯇ ꯇꯟꯅꯅ
ꯂꯤ ꯌꯥꯡꯈꯩ ꯑꯩꯈꯣꯏꯅ ꯃꯤꯒꯤ ꯆꯍꯤ ꯑꯃꯗ ꯑꯗꯨꯝ ꯃꯄꯥꯟ ꯂꯝꯗꯗꯤ ꯌꯥꯝ ꯇꯧꯅꯈ꯭ꯔꯦ
ꯑꯣ
ꯁ꯭ꯆꯥꯔꯨꯕ
ꯆꯥꯗꯔꯤꯀ
ꯃꯤ ꯑꯣ ꯃꯤ ꯃꯤ ꯑꯃꯨ ꯍꯪꯕ ꯌꯥꯔꯔꯣꯏ
ꯍꯥꯥ
ꯃꯤ ꯃꯤ ꯍꯪꯕ ꯌꯥꯗꯦ ꯍꯥꯏꯕꯕꯨ ꯑꯇꯣꯞꯄ ꯀꯥꯎꯋꯦ
ꯑꯥ
ꯉꯁꯥꯏꯗꯤ ꯑꯃꯗꯨ ꯀꯩꯅꯣ ꯁꯅꯔ ꯉꯔꯥꯡ ꯉꯔꯥꯡꯒ ꯑꯣꯖꯥꯒ ꯁꯥꯟꯅꯔꯦ ꯑꯩ ꯑꯗꯨꯒꯤ ꯃꯔꯝꯗꯣ ꯃꯥꯅ ꯍꯥꯏꯔ ꯃꯇꯝ ꯑꯗꯨꯝ ꯂꯣꯏ
ꯍ
ꯑꯣꯖꯥꯅꯗꯤ ꯍꯪꯉꯨ ꯍꯥꯏꯗꯤ ꯍꯥꯏꯔꯛꯄꯅꯦ ꯑꯗꯨꯣ ꯍ ꯃꯤ ꯉꯁꯥꯏ ꯂꯤꯁꯤꯡ ꯌꯥꯡꯈꯩ ꯍꯥꯏꯏꯁꯦ ꯀꯩꯅꯣ ꯑꯣꯏꯗꯣꯏꯕ ꯊꯥ ꯇꯔꯨꯛꯇ ꯊꯤꯕꯁꯨ ꯌꯥꯏ ꯑꯗꯨꯒ ꯊꯥ ꯇꯔꯨꯛ ꯃꯅꯨꯡꯗ ꯍꯥꯏꯇꯥꯔꯦ ꯑꯗꯨꯒ ꯆꯍꯤ ꯑꯃ ꯆꯍꯤ ꯑꯃꯒꯤ ꯃꯅꯨꯡꯗ ꯊꯤꯕꯁꯦꯕ ꯑꯗꯨ ꯃꯣꯏ ꯃꯣꯏ ꯉꯝꯕ ꯃꯇꯨꯡ ꯏ ꯃꯇꯨꯡꯏꯟꯅ ꯑꯗꯨꯒ ꯀꯩꯒꯨꯝꯕ ꯑꯩꯈꯣꯏꯅ ꯆꯍꯤꯒꯤ ꯑꯅꯤ ꯑꯍꯨꯝ ꯍꯨꯜꯂꯒ ꯑꯩꯈꯣꯏꯅ ꯉꯝꯗ꯭ꯔꯤ ꯍꯥꯏꯔꯒꯁꯨ ꯉꯝꯗ꯭ꯔꯤ ꯍꯥꯏꯔꯒꯁꯨ ꯀꯩꯅꯣ ꯂꯩ ꯍꯥꯏꯕꯅꯦꯕ ꯃꯗꯨꯒꯤ ꯑꯃ ꯂꯧꯊꯣꯛꯄ ꯌꯥꯒꯅꯤ ꯌꯥꯔꯣꯏꯗ꯭ꯔꯥ ꯅꯠꯇ꯭ꯔꯒ ꯀꯌꯥꯝ ꯀꯛꯍꯧꯅꯤ ꯍꯥꯏꯕꯗꯣ ꯂꯩ ꯍꯥꯏ ꯑꯗꯨꯅ ꯃꯥꯏꯅ ꯍꯥꯏꯁꯤꯅ ꯃꯤꯗꯨ ꯄꯨꯔꯛꯑꯣ ꯅꯪ ꯋꯥꯔꯤ ꯁꯥꯟꯅꯕ ꯍꯩꯇ꯭ꯔꯒꯁꯨ ꯑꯩꯈꯣꯏ ꯁꯣꯝꯗꯒꯤ ꯄꯤꯔꯛꯀꯦ ꯍꯥꯏ ꯃꯥꯅ ꯄꯤꯔꯛꯑꯒ ꯅ ꯁꯥꯗꯣꯔꯤꯕ ꯃꯣꯏꯅ ꯁꯥꯗꯣꯕ ꯑꯩꯈꯣꯏꯗꯤ ꯑꯩꯈꯣꯏꯗꯤ ꯄꯨꯔꯛꯑꯒ ꯂꯣꯏꯔꯦ ꯃꯤꯗꯣ ꯀꯔꯝꯕ ꯃꯥ ꯑꯗꯨꯗ ꯌꯥꯝ ꯀꯩꯅꯣ ꯇꯧꯕ꯭ꯔꯥ ꯇꯧꯗꯕ꯭ꯔꯥ ꯍꯥꯏꯕ ꯑꯗꯨꯗꯣ ꯍꯥꯟꯅ ꯈꯪꯗꯣꯛꯑꯒ
ꯀ ꯌꯥꯏ ꯀꯦꯔꯤ ꯆꯄꯤꯏ ꯌꯥꯏ ꯀꯦꯅ
ꯌꯥꯏꯌꯦ ꯑꯗꯨꯁꯨ ꯍꯧꯖꯤꯛ ꯇꯧꯅꯕꯗꯣ ꯑꯗꯨ ꯇ ꯑꯗꯨ ꯑꯗꯨ ꯃꯥꯜꯜꯂꯤꯦꯗ ꯑꯩꯈꯣꯏ ꯍꯧꯖꯤꯛ ꯌꯥꯝ ꯇꯧꯅꯩꯅꯤ ꯅꯨꯄꯤꯁꯤꯡꯅ ꯌꯨꯝꯗ ꯂꯩꯔꯒ ꯁꯦꯟ ꯇꯥꯕ ꯌꯥꯕ ꯄꯥꯝꯃꯒꯗꯤ ꯍꯥꯏꯔꯨꯔꯦ ꯇꯧꯕꯗꯣ
ꯑꯥ
ꯎꯝ
ꯃꯥꯅꯦ ꯑꯗꯨ ꯑꯣꯏꯔꯝꯒꯅꯤ
ꯑꯗꯨ ꯃꯣꯏ ꯀꯩꯅꯣ ꯊꯥꯒꯠꯂꯛꯇꯦꯕ ꯃꯤꯅꯒ ꯍꯪꯕꯗꯣ
ꯑꯥ
ꯃꯣꯏ ꯏꯔꯛꯇꯦꯕ
ꯏꯔꯛꯇꯦ
ꯃꯅꯨꯡꯗ ꯆꯠꯂꯣꯏꯗ꯭ꯔꯣ ꯉꯁꯤ ꯊꯕꯛ
ꯑꯩ ꯆꯠꯂꯣꯏ ꯉꯁꯤꯗꯤ ꯐ꯭ꯔꯤ ꯉꯁꯤꯗꯤ ꯄꯨꯔꯥ ꯍꯥꯡꯉꯦ
ꯑꯗꯨ ꯍꯥꯡꯕꯗ ꯀꯩꯀꯩ ꯇꯧꯅꯤ
ꯉꯁꯤ ꯂꯣꯏꯁꯤꯜꯍꯧꯔꯒꯦ ꯇꯧꯅꯤ
ꯌꯥꯏ ꯌꯥꯏ ꯅꯪꯒꯤꯗꯣ ꯀꯌꯥ ꯃꯥꯜꯂꯤ ꯃꯉꯥ
ꯑꯩꯩ ꯋꯥꯠꯂꯤꯗ ꯑꯩꯖꯨ ꯇꯧꯗꯦꯗ ꯅꯍꯥꯟꯒꯩ
ꯅꯠꯇꯦꯗ ꯑꯃꯗꯨ ꯀꯩꯅꯣ ꯑꯥ ꯃꯤꯗꯤ ꯀꯩꯅꯣ ꯌꯧꯅꯔꯦ ꯀꯨꯟ ꯌꯧꯅꯔꯦ ꯀꯨꯟ ꯃꯉꯥ ꯀꯨꯟ ꯃꯉꯥ ꯀꯨꯟ ꯃꯉꯥ ꯌꯧꯅꯔꯦꯕ ꯃꯤꯗꯤ
ꯑꯉꯥꯡ ꯑꯉꯥꯡ ꯑꯃꯗꯗꯤ ꯀꯨꯟꯒ ꯇꯔꯦꯠ ꯌꯧꯒ꯭ꯔꯕꯅꯦ
ꯃꯥꯏꯗꯤ ꯀꯅꯥꯒ ꯁꯥꯟꯅꯕꯖꯠꯅꯣ ꯑꯗꯨꯗꯤ ꯃꯤꯁꯨ ꯁꯨꯗꯦ ꯑꯩꯈꯣꯏꯗ
ꯃꯥꯗꯤ ꯑꯣꯖꯥ ꯑꯣꯖꯥꯗꯨꯒ ꯑꯣꯖꯥꯗꯨꯒ ꯑꯍꯨꯝ ꯅꯝꯕꯔ ꯑꯍꯨꯝ ꯃꯔꯤꯒ ꯑꯣꯖꯥꯒꯤꯗꯨꯗꯒꯤ ꯑꯍꯨꯝ ꯑꯃ
ꯎꯝ
ꯑꯗꯨꯗꯒꯤ ꯑꯩꯈꯣꯏ ꯑꯅꯤ ꯑꯍꯨꯝꯗꯒꯤ ꯂꯣꯏꯅ ꯇꯧ ꯈꯔ ꯈꯔ ꯂꯣꯏ ꯇꯧꯔꯕꯅꯦ ꯃꯥꯗꯤ
ꯇꯧꯗ ꯃꯥꯉꯣꯟꯗ ꯇꯧꯔꯅꯤ ꯂꯣꯏꯔꯕꯅꯦ ꯑꯗꯨ ꯃꯥꯏꯗꯣ ꯇꯧꯔ ꯇꯧꯔ ꯄꯥꯏꯗꯔꯤꯒꯟꯗ ꯍꯦꯛꯇ ꯀꯛꯊꯠꯄ ꯗꯨ ꯉꯔꯥꯡ ꯑꯩꯉꯣꯟꯗ ꯇꯧꯋꯦ ꯑꯩꯅ ꯐꯥꯎꯅꯔꯦꯕ ꯃꯥ ꯇꯧꯔꯛꯑꯦꯕ ꯊꯣꯛꯂꯛꯇꯦ ꯑꯩꯉꯣꯟꯗ ꯑꯗꯨꯒ ꯀꯣꯟꯅ ꯑꯩꯉꯣꯟꯗ ꯊꯣꯛꯂꯀꯥꯟꯗ ꯃꯥꯅ ꯑꯃꯨꯛ ꯀꯛꯈꯤꯕ
ꯎꯝ
ꯑꯗꯨꯃꯥꯏꯅ ꯇꯧ ꯃꯥꯂꯦ ꯑꯩꯉꯣꯟꯗ ꯀꯩꯅꯣ ꯇꯧꯔꯒꯗꯤ ꯂꯣꯏꯔꯕꯅꯤꯅ ꯃꯥꯏꯗꯤ ꯂꯥꯏ ꯂꯥꯏꯅ ꯑꯗꯨꯒꯤ ꯂꯣꯏꯍꯟꯒꯗꯧꯕꯅꯦ ꯑꯩꯈꯣꯏꯖꯦ ꯃꯔꯛꯇ ꯃꯔꯛꯇ ꯁꯤ ꯃꯥꯒꯤ ꯆꯣꯡꯕ ꯑꯃ ꯂꯩꯕꯁꯤꯅ ꯑꯩꯈꯣꯏ ꯑꯅꯤ ꯍꯥꯏꯅꯕꯗ
ꯑꯩꯅ ꯑꯩꯅ ꯇꯧꯕꯗꯤ ꯍꯧꯖꯤꯛꯀꯤꯗꯤ ꯌꯥꯗꯦ ꯅꯉꯣꯟꯗꯗꯤ ꯌꯥꯔꯛꯀꯅꯤ ꯍꯣꯔꯦꯟ ꯍꯣꯔꯦꯟ ꯉꯥꯏꯍꯥꯛ ꯂꯩꯔꯒ ꯑꯃꯨꯛ ꯌꯥꯔꯛꯄꯖꯨ ꯌꯥꯎ
ꯇꯛ ꯇꯛ ꯇꯛ ꯆꯣꯡꯕꯗꯣ ꯃꯔꯛꯇ ꯀꯌꯥꯝ ꯂꯩꯕ ꯌꯥꯏꯑꯕ ꯀꯨꯟꯊ꯭ꯔꯥꯒꯨꯝꯕ ꯂꯩꯕ ꯌꯥꯕ꯭ꯔꯥ ꯑꯗꯨꯝ ꯑꯩꯅ ꯋꯥ ꯉꯥꯡꯗꯕꯤꯗ
ꯑꯥ
ꯑꯩ ꯑꯩ
ꯍꯥ
ꯅꯪꯗꯨ ꯀꯌꯥ ꯂꯩꯔꯤ ꯍꯧꯖꯤꯛ ꯀꯌꯥ ꯌꯧꯔꯦ
ꯑꯩ ꯇꯔꯥꯄꯟ
ꯎꯝ
ꯑꯩ ꯑꯗꯨꯗ ꯀꯔꯤꯝꯇ ꯌꯥꯎꯗꯕ ꯃꯔꯤ ꯃꯉꯥ ꯌꯥꯎꯋꯦꯗꯣ ꯁꯨꯅꯣꯗ ꯂꯩꯕ
ꯎꯝ ꯎꯝ ꯑꯗꯨꯁꯤꯡꯗꯣ ꯄꯥꯗꯤ ꯄꯥꯔꯣꯏꯏꯅ ꯍꯥꯏꯗꯤ ꯍꯥꯏꯗꯤ ꯈꯪꯗꯦꯗ ꯑꯗꯨꯝ ꯇꯝꯕ ꯉꯝꯗꯦꯗ
ꯑꯥ
ꯑꯩꯗꯣ ꯁꯨꯍꯜꯂꯁꯤꯔꯣ ꯅꯪ ꯁꯪꯕ꯭ꯔꯥ ꯍꯧꯖꯤꯦ ꯅꯠꯇ꯭ꯔꯕ ꯅꯪ ꯁꯨꯍꯜꯂꯁꯤꯔꯣ
ꯆꯥꯛ ꯑꯩꯅ ꯋꯥꯔꯤ ꯁꯥꯟꯝꯕꯗꯣ ꯅꯨꯡꯉꯥꯏꯒꯗ꯭ꯔꯣ ꯆꯥꯛ ꯊꯣꯡꯉꯡꯉꯦ ꯁꯤ ꯂꯣꯏꯔꯗꯤ ꯌꯥꯅꯤꯌꯦ
ꯑꯗꯨꯒ ꯍꯣꯏ ꯆꯥꯛ ꯂꯣꯏꯔꯒ ꯌꯥꯝ ꯐꯪꯅꯗꯕꯤ ꯑꯗꯨꯝ ꯈꯤꯇꯪꯪ ꯍꯥꯏꯅꯔ ꯂꯣꯏꯔꯦ ꯁꯥꯔ ꯁꯥꯔꯅ ꯁꯔ ꯁꯔꯅ ꯁꯨꯃꯥꯏꯅ ꯍꯥꯏꯔꯦ ꯅꯣꯏꯗ ꯌꯥꯎꯕꯁꯤꯡꯗꯣ ꯍꯥꯟꯅ ꯂꯣꯏꯁꯤꯜꯂꯣꯏꯅ
ꯎꯝ
ꯑꯗꯨ ꯑꯗꯨꯒ ꯀꯩꯅꯣ ꯇꯧꯁꯦꯅ ꯍꯥꯏꯝꯅꯤ
ꯑꯥ
ꯃꯣꯏꯗꯤ ꯑꯥꯗ ꯀꯌꯥꯝ ꯇꯧꯅꯈ꯭ꯔꯕꯅꯣ ꯍꯥꯏꯕꯗꯨ ꯃꯣꯏꯁꯨ ꯈꯪꯕ ꯃꯥꯜꯂꯦ
ꯈꯪꯉꯦ
ꯇꯔꯥꯃꯥꯊꯣꯏ ꯇꯥꯔꯕ ꯃꯇꯨꯡꯗ ꯇꯠꯈ꯭ꯔꯅꯤꯀꯣ ꯃꯇꯨꯝ ꯇꯠꯍꯜꯂꯁꯤ
ꯎꯝ ꯑꯃ ꯑꯣꯖꯥꯗꯨꯅꯗꯤ ꯇꯔꯥ ꯈꯔ ꯍꯦꯜꯂꯛꯄꯒ ꯑꯗꯨꯝ ꯃꯥꯗꯤ ꯀꯛꯏꯗ ꯑꯗꯨꯝ
ꯑꯗꯨ ꯃꯣꯏꯅ ꯍꯥꯏꯔꯤꯁꯤꯅ ꯁꯤ ꯁꯤꯒꯤ ꯑꯩꯈꯣꯏꯅ ꯃꯣꯏꯅ ꯄꯤꯔꯤꯕꯗꯨꯗ ꯑꯣꯏꯔꯗꯤ ꯑꯩꯈꯣꯏꯒꯤ ꯃꯔꯛꯇ ꯑꯁꯣꯏꯕ ꯂꯩꯕꯗꯣ ꯑꯗꯨ ꯑꯗꯨ ꯃꯣꯏꯅ ꯀꯩꯅꯣ ꯇꯧꯊꯣꯛꯅꯕ ꯍꯥꯏꯕꯅꯦꯅ
ꯑꯥ
ꯇꯔꯥꯟꯏꯊꯣꯏ ꯇꯥꯔꯒ ꯑꯗꯨꯝ ꯇꯠꯂꯥꯗꯝ ꯍꯣꯔꯦꯟ ꯑꯗꯨꯒ ꯇꯠꯈ꯭ꯔꯗꯧ ꯃꯥꯜꯂꯦ ꯍꯣꯔꯦꯟ ꯑꯗꯨꯝ ꯀꯩꯅꯣ ꯇꯧꯔꯛꯑꯁꯦ ꯑꯩ ꯇꯧꯔꯛꯀꯦ ꯀꯩꯅꯣ ꯁꯪꯕꯗ ꯅꯪ ꯁꯪꯕꯗ
ꯍꯣꯏ
ꯆꯣꯡ ꯌꯧꯗꯣꯔꯦ ꯇꯔꯦꯠ ꯅꯤꯄꯥꯟ ꯃꯥ